ꯇꯥꯕ꯭ꯔꯕꯤ
ꯆ ꯀꯝ ꯄꯥꯜꯂꯤꯒꯦ
ꯑꯗꯨꯝ ꯄꯥꯛꯪꯂꯩꯗ ꯂꯩꯔꯤꯌꯦ ꯅꯪꯗꯤ ꯀꯔꯃꯥꯏ ꯀꯔꯝꯕ ꯄꯥꯜꯂꯨꯒꯦ
ꯄꯨꯟꯁꯤꯁꯤꯕꯨ ꯃꯍꯥꯎ ꯌꯥꯎꯗꯕꯒꯨꯝꯅ ꯄꯪꯩꯇ ꯂꯩꯔꯦꯅ ꯈꯨꯝꯕꯁꯤꯕꯨ ꯄꯪꯇꯥꯕ ꯇꯥꯔꯣ ꯍꯥꯏꯕ꯭ꯔꯣ
ꯄꯪꯇꯥꯃꯛ ꯇꯥꯔꯣ ꯌꯥꯗ꯭ꯔꯦ ꯑꯗꯨꯝ ꯑꯩꯗ ꯂꯩꯌꯦ ꯅꯣꯡꯉꯥꯜꯂꯛꯄꯗꯒꯤ ꯆꯥꯔꯦ ꯆꯥꯔꯒ ꯑꯃꯨꯛ ꯇꯨꯝꯃꯦ ꯅꯨꯃꯤꯗꯥꯡ ꯇꯥꯕ ꯀꯟꯅ ꯉꯥꯏꯔꯤ ꯅꯨꯃꯤꯗꯥꯡ ꯇꯥꯔꯨꯛ ꯆꯥꯔꯅꯤ ꯑꯃꯨ ꯇꯨꯝꯃꯅꯤ
ꯅꯪꯒꯤꯗꯤ ꯏꯈꯠꯄ ꯂꯣꯏꯔꯕꯣ
ꯏꯈꯠꯄ ꯂꯣꯏꯗ꯭ꯔꯤꯌꯦ ꯅꯪ ꯏꯈꯠꯄ ꯂꯣꯏꯔꯕꯣ
ꯑꯩ ꯂꯣꯏꯈ꯭ꯔꯦ
ꯋꯥꯎ ꯌꯥꯝ ꯐꯖꯅ ꯏꯔꯝꯗꯧ ꯃꯥꯜꯂꯦ
ꯂꯣꯟꯌꯥꯟ ꯁꯤꯖꯤꯟꯅꯩꯁꯦ ꯀꯩ ꯃꯔꯝꯒꯤꯅꯣ
ꯁꯤꯖꯤꯟꯅꯕ ꯅꯠꯇꯤꯌꯦ ꯁꯤꯗꯤ ꯑꯩꯒꯤ ꯃꯁꯥꯒꯤꯅꯦ
ꯀꯩꯗꯧꯏꯅꯣ ꯅꯪꯕꯣ
ꯑꯩꯔꯣ ꯑꯆꯥꯄꯣꯠ ꯆꯥꯔꯝꯕꯅꯦ
ꯆꯥ ꯀ ꯂꯩꯔꯕ ꯑꯩ ꯀꯩꯁꯨ ꯇꯧꯗꯦ ꯑꯩ ꯏꯕ ꯂꯣꯏꯔꯒ ꯉꯥꯏꯍꯥꯛ ꯇꯪ ꯍꯤꯞꯀꯦꯅ ꯍꯤꯞꯄꯥ ꯑꯗꯨꯗ ꯍꯤꯞꯄꯗ ꯅꯪꯗꯣ ꯈꯪꯅꯤꯡ ꯅꯤꯡꯁꯤꯡꯉꯛꯑꯦ ꯍꯦ
ꯀꯣꯜ ꯇꯧꯔꯛꯑꯝꯃꯦ ꯅꯪꯗꯣ ꯀꯩꯅꯣ ꯆꯠꯈꯤ ꯍꯥꯏ ꯏꯔꯨꯕ
ꯎꯝ ꯑꯩ ꯏꯔꯨꯕ ꯆꯪꯉꯨꯕꯅꯦ ꯑꯗꯨ ꯊꯣꯛꯂꯛꯑꯦ ꯑꯗꯨꯒ ꯎꯝ ꯅꯪꯉꯣꯟꯗ ꯇꯧꯔꯛꯀꯦ ꯇꯧꯔꯝꯕꯅꯦ ꯑꯩꯁꯨ
ꯅꯪꯗꯤ ꯑꯗꯨꯝ ꯈꯟꯗꯅ ꯂꯩꯔꯣ ꯇꯧꯗꯤ ꯁꯨꯡꯇꯧ ꯇꯧꯔꯣꯅꯨ
ꯑꯩ ꯈꯟꯗ ꯅꯠꯇ ꯑꯗꯨꯝ ꯂꯩꯥꯔꯦ ꯊꯕꯛ ꯑꯣꯏꯅ ꯄꯥꯡꯊꯣꯛꯄꯗ ꯌꯥꯝꯅ ꯂꯨꯔ ꯂꯩꯕꯩ ꯇꯥꯏꯞꯇ ꯇꯧꯔꯦ ꯈꯟꯕ ꯈꯛꯇꯪ ꯉꯥꯏ
ꯇꯜꯂꯦ ꯅꯪ ꯏꯃꯥꯟꯅꯕꯤꯒ ꯑꯃꯠꯇ ꯑꯣꯏꯅꯤꯡꯉꯛꯇ꯭ꯔꯦ
ꯀꯔꯤꯒꯤꯅꯣ ꯌꯥꯔꯣꯏꯌꯦ
ꯇꯟꯃꯟ ꯂꯥꯛꯃꯟꯒ꯭ꯔꯦ ꯅꯪ
ꯌꯥꯔꯣꯏ ꯌꯥꯔꯣꯏ ꯀꯩꯅꯣ ꯇꯥꯡ ꯇꯔꯦꯠꯇꯒꯤ ꯎꯝ ꯑꯩꯈꯣꯏ ꯂꯥꯏꯔꯤꯛ ꯇꯝꯕ ꯀꯥꯟ ꯍꯥꯏꯁꯦ ꯅꯪ ꯆꯠꯀꯗ꯭ꯔꯣ
ꯀ꯭ꯂꯥ ꯑꯗꯣ ꯀꯩꯅꯣ ꯑꯣꯖꯥ ꯂꯥꯏꯔꯤꯛꯄꯨ ꯇꯥꯛꯅꯤ ꯍꯥꯏꯕ꯭ꯔꯣ
ꯑꯣꯖꯥ ꯂꯥꯏꯔꯤꯛꯇꯤ ꯇꯥꯛꯇꯧꯕꯗꯤ ꯃꯥꯟꯗꯦ ꯗꯣ ꯇꯥꯡ ꯇꯔꯨꯛꯇꯨꯅ ꯄꯤꯈꯠꯄ ꯑꯣꯏꯅ ꯆꯠꯂꯨꯔꯁꯦ ꯇꯥꯡ ꯇꯔꯦꯠꯇꯅ ꯑꯦꯛꯖꯥꯝ ꯑꯣꯏꯅ ꯇꯧꯔꯗꯤ ꯅꯤꯄꯥꯛ ꯎꯝ ꯅꯤꯄꯥꯥꯟꯗꯗꯤ ꯂꯥꯏꯔꯤꯛ ꯇꯥꯛꯀꯗ꯭ꯔꯥ ꯈꯪꯗꯦꯕꯣ
ꯄꯔꯤꯈ꯭ꯌꯥ ꯀꯨꯏꯗ꯭ꯔꯥ ꯀꯥꯟꯁꯤꯗ ꯑꯃꯨꯛ ꯂꯥꯏꯔꯤꯛꯀꯥ ꯑꯃꯨꯛ ꯇꯥꯛꯁꯤꯜꯂ ꯂꯩꯔꯗꯤ ꯃꯣꯏꯁꯨ ꯐꯖꯗ꯭ꯔꯦꯍꯦ ꯇ
ꯑꯗꯨꯅꯦ ꯄꯔꯤꯈꯥ ꯅꯛꯁꯜꯂꯛꯑꯦ ꯂꯥꯏꯔꯤꯛꯁꯨ ꯇꯥꯛꯄꯁꯨꯂꯣꯏꯗ꯭ꯔꯤ ꯀꯃꯥꯏ ꯇꯧꯗꯣꯏꯅꯣ ꯈꯪꯗꯦ
ꯄꯔꯤꯈ꯭ꯌꯥꯅ ꯍꯌꯦꯡ ꯍꯡꯆꯤꯠ ꯈꯛꯇ ꯉꯥꯏꯔꯦ ꯑꯗꯨꯒ
ꯑꯗꯨꯅꯦ ꯀꯃꯥꯏ ꯇꯧꯗꯣꯏꯅꯣ ꯈꯪꯒꯦ ꯀꯌꯥꯝ ꯄꯥꯔꯒꯦ
ꯀꯌꯥꯝꯕꯨ ꯄꯥꯔꯨꯅꯦꯒꯦ ꯍꯧꯕꯨ ꯍꯧꯗ꯭ꯔꯤ ꯑꯗꯨꯅꯤ
ꯐꯔꯦꯅꯦ ꯑꯗꯨꯗꯤ
ꯈꯪꯗꯦꯗ ꯄꯨꯟꯁꯤꯁꯦ ꯌꯥꯝ ꯋꯥꯁꯜꯂꯦ ꯂꯥꯏꯔꯤꯛ ꯇꯝꯃꯒ ꯈꯔ ꯐꯒꯗ꯭ꯔꯥ ꯍꯥꯏꯔꯒ ꯂꯥꯏꯔꯤꯛ ꯇꯝꯃꯒꯅ ꯍꯦꯟꯅ ꯀꯣꯛ ꯁꯥꯔꯕ ꯀꯩꯅꯣꯝ ꯇꯧꯔꯦ
ꯑꯩꯈꯣꯏꯕꯥꯏꯅꯤꯒꯤ ꯋꯥꯔꯤꯁꯦ ꯄꯨꯟꯁꯤꯒꯤ ꯋꯥꯔꯤꯅꯤꯀꯣ
ꯃꯥꯅꯦ ꯄꯨꯟꯁꯤꯒꯅꯦ ꯂꯥꯟꯊꯦꯡꯅꯔꯤꯕꯁꯦ ꯑꯩꯈꯣꯏꯅ ꯑꯗꯨꯅ ꯄꯨꯁꯤꯒꯤ ꯑꯣꯏꯕ ꯋꯥꯔꯤ ꯁꯥꯒꯗꯕꯅꯤ
ꯑꯗꯨꯅꯦ ꯄꯨꯟꯁꯤꯒꯤ ꯂꯥꯟꯊꯦꯡꯅꯔꯤꯁꯦ ꯑꯁ ꯋꯥꯕꯗ ꯂꯣꯏꯔꯦꯍꯦ ꯀꯩꯅꯣ ꯑꯩꯈꯣꯏꯒꯤ ꯑꯃꯥ ꯍꯟꯇꯛ ꯑꯩꯈꯣꯏꯒꯤ ꯇꯝꯒꯤꯕ ꯀꯔꯤ ꯅꯤꯡꯉꯣꯜ ꯏꯌꯨꯝꯕꯨ ꯀꯗꯥꯏꯗꯅꯣ ꯍꯥꯏꯕ ꯁꯩꯔꯦꯡ ꯑꯃ ꯇꯝꯈꯤꯕꯗꯨꯣ ꯅꯤꯡꯁꯤꯡꯕ꯭ꯔꯥ
ꯅꯤꯁꯡ
ꯑꯗꯨ ꯀꯅꯥ
ꯀꯗꯥꯏꯗꯅꯣ ꯅꯤꯡꯉꯣꯜ ꯏꯌꯨꯝꯕꯨ ꯍꯥꯏꯕ
ꯑ ꯑꯏꯕꯤꯗꯨ ꯀꯅꯥꯅꯣ
ꯑꯏꯕꯤꯗꯣ ꯀꯩꯅꯣ ꯑꯔꯥꯝꯕꯝ ꯃꯦꯝꯆꯧꯕꯤ
ꯎꯝ ꯃꯥꯅ ꯏꯕꯗꯣ ꯌꯥꯝ ꯐꯖꯩꯀꯣ ꯋꯥꯔꯤꯗꯣ ꯅꯨꯄꯤꯒꯤ ꯄꯨꯟꯁꯤꯁꯦ ꯃꯥꯒꯤ ꯁꯩꯔꯦꯡꯗꯨꯗ ꯉꯥꯏꯍꯥꯛꯇꯪꯗꯨꯗ ꯂꯣꯏꯅ ꯇꯥꯛꯑꯦ
ꯍꯣꯏ
ꯍꯦꯛ ꯍꯧꯔꯛꯄꯗ ꯀꯔꯤ ꯑꯗꯨ ꯁꯩꯔꯦꯡꯗꯨꯅ ꯍꯥꯏꯕꯗꯣ ꯅꯨꯄꯤꯁꯦ ꯃꯥꯒꯤ ꯃꯃꯥ ꯃꯄꯥꯒꯤ ꯃꯌꯨꯝꯗ
ꯍꯣꯏ ꯄꯤꯛꯏꯀꯥꯟꯗ ꯃꯃꯥ ꯃꯄꯥꯒꯤ ꯃꯅꯥꯛ ꯇ ꯂꯩꯕꯗꯨꯅ ꯃꯌꯨꯝꯅꯦꯅ ꯈꯜꯂꯨꯕꯅꯤ ꯑꯗꯨꯒ ꯃꯄꯨꯔꯣꯏꯕ ꯒꯤ ꯃꯌꯨꯝꯗ ꯑꯃꯨꯛ ꯊꯤꯟꯕꯤꯔꯦ ꯃꯃꯥ ꯃꯄꯥꯗꯨꯅ ꯅꯨꯄꯤꯗꯤ ꯃꯄꯥꯝꯗ ꯁꯤ ꯍꯩꯗꯦꯅ ꯃꯌꯨꯝꯗ ꯅꯨꯄꯥ ꯃꯌꯨꯝꯗ ꯑꯃꯨꯛ ꯊꯤꯟꯕꯤꯔꯦ ꯑꯗꯨ
ꯎꯝ ꯃꯥꯏ ꯅꯨꯄꯥꯗꯣ ꯂꯩꯈꯤꯗ꯭ꯔꯀꯥꯟꯗ
ꯑꯩꯈꯣꯏ ꯅꯨꯄꯥꯗꯨ ꯂꯩꯈꯤꯗ꯭ꯔ ꯀꯥꯟꯗꯅ ꯑꯃꯨꯛ ꯃꯆꯥ ꯃꯁꯨꯁꯤꯡꯗꯨꯅ ꯃꯆꯥ ꯃꯁꯨ ꯁꯖꯤꯒꯨꯝ ꯂꯩꯃꯤꯟꯅꯍꯧꯔꯦ ꯃꯥꯒꯤ ꯅꯨꯄꯥꯅ ꯊꯝꯕꯤꯔꯝꯕ ꯃꯥꯒꯤ ꯌꯨꯝꯗꯨꯗ ꯑꯗꯨꯒ ꯃꯆꯥ ꯃꯁꯨꯁꯤꯡꯗꯨꯅ ꯑꯃꯨꯛ ꯃꯥꯗ ꯂꯩꯐꯝ ꯄꯤꯗ꯭ꯔꯦ ꯑꯗꯨꯒ ꯈꯔ ꯂꯩꯔꯒ ꯁꯤꯔꯀꯥꯟꯗ ꯃꯪꯗ ꯊꯤꯜꯂꯦ ꯑꯗꯨꯅ ꯅꯤꯉꯣꯟꯜꯒꯤ ꯑꯁꯦꯡꯕ ꯌꯨꯝꯁꯦ ꯃꯥꯅ ꯁꯤꯔꯀꯥꯟꯗ ꯊꯥꯡꯇꯣꯛꯄ ꯃꯪ ꯃꯐꯝꯗꯣ ꯑꯗꯨꯈꯛ ꯑꯣꯏꯔꯝ ꯃꯥꯅꯦꯅ ꯈꯟꯖꯕꯗꯣ
ꯑꯗꯨꯅꯦ ꯑꯗꯨ ꯁꯩꯔꯦꯡꯗꯣ ꯇꯥꯕꯗ ꯑꯍꯥꯟꯕ ꯄꯥꯕꯗ ꯊꯃꯣꯏꯗ ꯇꯤꯡ ꯂꯥꯎꯅ ꯄꯥꯟꯕ꯭ꯔꯥ ꯅꯨꯡꯁꯤꯌꯦꯀꯣ ꯌꯥꯝꯅ ꯊꯤꯕꯅꯦ
ꯌꯥꯝ ꯐꯖꯅ ꯏ ꯑꯏꯕꯤꯗꯣ ꯋꯥꯈꯜ ꯌꯥꯝ ꯋꯥꯈꯜ ꯌꯥꯝꯅ ꯂꯩꯌꯦ ꯃꯥꯗꯣ
ꯋꯥꯈꯜ ꯂꯩꯕꯗꯨꯅꯕꯨ ꯑꯏꯕꯨ ꯍꯥꯏꯔꯤꯕꯅꯤ
ꯃꯥꯅꯤ
ꯋꯥꯈꯜ ꯂꯩꯇꯅꯕꯨ ꯍꯦꯛꯇ ꯈꯨꯠ ꯄꯪꯊꯥ ꯊꯥꯔꯛ ꯌꯥꯕ꯭ꯔꯣ
ꯑꯗꯨꯅꯦ ꯑꯁ ꯃꯣꯏ ꯌꯥꯝꯅ ꯍꯩꯀꯣ ꯑꯩꯈꯣꯏ ꯃꯅꯤꯄꯨꯔꯤꯒꯤ ꯑꯏꯕ ꯑꯏꯕꯤꯁꯤꯡꯁꯦ ꯍꯩꯈ꯭ꯔ ꯄꯣꯠꯅꯦ ꯑꯗꯣ ꯃꯤꯈꯩꯅ ꯄꯥꯕꯤꯗꯕ ꯌꯦꯡꯕꯤꯗꯕ ꯈꯪꯕꯤꯗꯕ ꯃꯌꯥꯝꯁꯦ ꯁꯤꯁꯤꯅ ꯊꯤꯖꯤꯟꯕ ꯋꯥꯠꯄꯗꯒꯤ ꯇꯧꯔꯤꯅꯦꯕ
ꯃꯥꯅꯤ
ꯑꯩꯈꯣꯏ ꯃꯅꯤꯄꯨꯔꯤ ꯂꯣꯟꯒꯁꯤꯗꯤ ꯌꯥꯝ ꯐꯖꯒꯔꯕ ꯂꯣꯟꯅꯦ ꯍꯥꯏꯕꯗꯤ ꯊꯥꯏꯅ ꯄꯨꯋꯥꯔꯤ ꯀꯌꯥ ꯑꯁ ꯎ ꯌꯦꯡꯉꯨꯅꯦ ꯑꯉꯟꯕ ꯃꯇꯝꯗꯒꯤ ꯆꯍꯤ ꯂꯤꯁꯤꯡ ꯑꯅꯤꯒꯤ ꯃꯃꯥꯡꯗꯒꯤ ꯂꯩꯔꯛꯑꯝꯅꯦꯕ ꯑꯗꯣ ꯅꯤꯡꯊꯧꯒ ꯄꯥꯟꯗꯅ ꯂꯩꯔ ꯑꯦ ꯂꯣꯟꯁꯤꯁꯨ ꯑꯣꯏꯔꯛꯑꯦ ꯇꯔꯨꯛ ꯁꯨꯕ ꯇꯔꯦꯠ ꯁꯨꯕ ꯁꯇꯥꯞꯇꯤꯗꯗꯤ ꯑꯩꯈꯣꯏ ꯂꯣꯟꯁꯦ ꯐꯖꯅ ꯃꯄꯨꯡ ꯐꯥꯅꯒ ꯂꯩꯔꯛꯑꯦꯅ ꯇꯝꯃꯤꯅꯦꯕ ꯑꯗꯨꯛ ꯀꯨꯏꯔ ꯂꯕ ꯂꯣꯟꯁꯦ ꯍꯧꯖꯤꯛ ꯁꯨꯝ ꯁꯨꯝ ꯃꯥꯡꯁꯤꯜꯂꯛꯏꯅꯤꯀꯣ ꯁꯤꯖꯤꯟꯅꯕ ꯕ ꯃꯤ ꯃꯌꯥꯝꯗꯣ ꯍꯥꯏꯕꯗꯤ ꯃꯄꯥꯟ ꯂꯝꯅꯦ ꯂꯣꯟ ꯃꯌꯥꯝ ꯁꯤꯖꯤꯟꯅꯔꯛꯄꯁꯤꯅꯀꯣ ꯁ
ꯑꯗꯨꯅ ꯑꯩꯈꯣꯏꯒꯤ ꯂꯣꯟꯗꯤ ꯑꯩꯈꯣꯏꯅ ꯆꯥꯎꯈꯠꯅꯕ ꯍꯣꯠꯅꯒꯗꯕꯅꯤ
ꯃꯥꯅꯤ
ꯑꯩꯈꯣꯏ ꯅꯠꯇꯅ ꯑꯩꯈꯣꯏꯕꯨ ꯃꯁꯛ ꯇꯥꯛꯄꯤꯅꯕ ꯃꯤ ꯂꯩꯇꯦ ꯃꯤꯔꯝꯒꯤ ꯅꯨꯡꯉꯥꯏꯕ ꯃꯤꯔꯝꯒꯤ ꯐꯖ ꯖꯕ ꯎꯔꯒ ꯆꯥꯎꯈꯠꯄꯅꯦꯅ ꯂꯩ ꯌꯥꯄꯣꯟꯇꯦ
ꯃꯥꯅꯦ ꯃꯤꯒꯤ ꯃꯇꯧ ꯇꯝꯃꯒ ꯑꯩꯒꯤ ꯏꯃꯥꯕꯨꯅ ꯑꯃꯣꯠꯄꯤꯅꯤ ꯁꯦꯒꯥꯏꯕꯤꯅꯦꯅ ꯂꯪꯊꯣꯛꯑꯝꯃꯒ ꯃꯤꯒꯤ ꯃꯃꯥ ꯐꯖꯕꯤꯗꯨꯗ ꯏꯃꯥ ꯀꯧꯔꯨꯔꯦ ꯃꯥꯅ ꯋꯥꯔꯛꯑꯕ ꯃꯇꯝꯗꯗꯤ ꯃꯥꯅ ꯏꯁꯤꯡ ꯏꯉꯥꯛꯅꯔꯒ ꯇꯥꯗ꯭ꯔꯀꯥꯟꯗꯗꯤ ꯃꯃꯥ ꯁꯤꯗꯨꯅ ꯆꯣꯡꯊꯔꯛꯑꯒ ꯃꯥꯕꯨ ꯀꯟꯅꯤ ꯃꯤꯒꯤ ꯃꯃꯥꯗꯨꯅ ꯆꯣꯡꯊꯔꯛꯑꯒ ꯃꯥꯕꯨ ꯀꯟꯕꯤꯒꯦꯅ ꯀꯩꯁꯨ ꯇꯧꯔꯛꯑꯣ ꯑꯣꯏꯕ
ꯇꯧꯔꯛꯑꯣꯕ
ꯑꯗꯨꯅꯦ
ꯑꯩ ꯈꯪꯗꯦꯕ
ꯍꯪꯦ ꯑꯁ ꯌꯥꯝꯅ ꯋꯥꯈꯜ ꯊꯤꯟꯃꯜꯂꯤꯗ ꯃꯤꯈꯩꯁꯦ ꯑꯗꯨꯏ ꯃꯊꯛꯇ ꯂꯣꯟꯁꯤ ꯈꯛꯇ ꯅꯠꯇꯅꯅꯦ ꯑꯩꯈꯣꯏꯅ ꯀꯩꯅꯣ ꯏꯍꯩꯒꯪꯉꯦꯅ ꯇꯧꯔꯤꯁꯦ ꯁꯤꯁꯤꯗꯁꯨ ꯃꯅꯤꯄꯨꯔꯤ ꯂꯧꯔꯨꯕꯁꯦ ꯃꯤꯅ ꯌꯥꯝ ꯊꯤꯅ ꯍꯟꯊꯅꯩ ꯌꯦꯡꯉꯦꯀꯣ ꯌꯥꯝ ꯊꯤꯅ ꯉꯥꯡꯕꯤꯕ ꯑꯁꯤꯗ ꯌꯥꯝ ꯅꯨꯡꯉꯥꯏꯇꯦ
ꯃꯔ ꯍꯗ ꯨꯂꯥꯏꯒ ꯇꯝꯃꯦꯦꯅ
ꯑꯗꯨꯝ ꯍꯥꯏꯅ ꯈꯪꯗꯅ ꯂꯩꯔꯕ ꯂꯣꯟꯗꯨꯗ ꯑꯃꯨꯛ ꯀꯔꯤ ꯇꯝꯅꯤꯡꯉꯥꯏ ꯂꯩꯒꯦ ꯍꯧꯖꯤꯛ ꯍꯪꯅꯔꯨꯔꯗꯤ ꯑꯃꯠꯇ ꯈꯪꯉꯝꯃꯣꯏ
ꯅꯣꯏ ꯍꯧꯖꯤꯛꯐꯥꯎ ꯂꯨꯕ ꯂꯩꯇꯦ ꯍꯥꯏꯔꯀꯥꯟ
ꯑꯗꯨ ꯑꯗꯨꯒ ꯑ ꯑꯔꯤꯕ ꯃꯌꯥꯏ ꯑꯅꯧꯕ ꯀꯥꯏꯅ ꯃꯌꯥꯝ ꯂꯩꯔꯤꯗꯗꯒꯤ ꯂꯣꯟ ꯑꯃꯇꯪ ꯑꯃꯃꯝꯇꯪ ꯁꯠꯂꯒ ꯍꯪꯉ ꯪ ꯃꯣꯏ ꯑꯃꯠꯇ ꯐꯪꯉꯣꯏꯕ ꯑꯩꯈꯣꯏꯗꯧ ꯇꯝꯕ ꯑꯩꯈꯣꯏꯗ
ꯃꯥꯅꯦ ꯑꯩꯈꯣꯏꯕꯨꯥꯎ ꯈꯪꯗꯕꯅ ꯀꯣꯡꯒꯥꯏꯅꯤ
ꯑꯗꯨꯗꯅꯦꯦ ꯇꯝꯍꯜꯂꯀꯥꯟꯗ ꯑꯣ ꯁꯤ ꯑꯣꯏꯔꯦꯀꯣꯅ ꯈꯟꯉꯦ ꯑꯗꯨꯗꯤ ꯀꯃꯥꯏꯕꯨ ꯇꯥꯎꯗꯅ ꯈꯪꯗ
ꯃꯥꯁꯦꯅ ꯇꯧꯔꯤꯁꯤ ꯅꯣꯡꯃꯒꯤ ꯅꯨꯄꯤ ꯑꯇꯣꯞꯄ ꯀꯣꯏꯕ ꯅꯨꯄꯥꯅꯦ ꯀꯗ ꯅꯨꯄꯤꯗꯩꯅ ꯂꯩꯅ
ꯆꯨꯝꯃꯦ ꯇꯧꯔꯤꯁꯦ ꯑꯗꯨꯅꯦ ꯇꯥꯕꯗ ꯊꯨꯝꯃꯣꯏꯁꯦ ꯀꯩꯅꯣꯝ ꯇꯧꯋꯦ ꯅꯪ ꯍꯟꯇꯛ ꯁꯥꯟꯅ ꯈꯣꯠꯅꯕ ꯇꯧꯕ ꯐꯤꯐꯥ ꯋꯥꯔꯜ ꯀꯞꯇꯨ ꯌꯦꯡꯗꯕ꯭ꯔꯣ
ꯌꯦꯅꯦꯦ
ꯅꯪꯅ ꯀꯅꯥ ꯏꯄꯥꯝ ꯄꯥꯝꯒꯦ ꯀꯔꯝꯕ ꯂꯝꯒꯤ ꯃꯥꯏꯀꯩꯗꯅꯣ ꯅꯪ ꯂꯦꯞꯄꯤꯁꯦ
ꯑꯩꯗꯤ ꯕ꯭ꯔꯥꯖꯤꯜꯗ
ꯑꯣ ꯑꯗꯨꯗꯤ ꯅꯦꯃꯥꯔꯣꯏꯗꯅꯤꯅꯦ
ꯃꯥꯅꯤ ꯛ ꯐꯦꯟ
ꯍꯌꯦꯡꯅꯦ ꯀꯩꯅꯣ ꯕ꯭ꯔꯥꯖꯤꯜꯒ ꯅꯣꯔꯋꯦꯒꯒꯤ ꯃꯣꯏꯒꯤ ꯂꯩ ꯍꯥꯏꯌꯦꯦ ꯌꯦꯡꯒꯗ꯭ꯔꯥ
ꯍꯌꯦꯡ ꯕꯔꯖꯤꯡꯒꯟꯅꯕꯦꯒ ꯌꯦꯡꯅꯤ
ꯅꯪ ꯅꯅꯦ ꯌꯥꯝ ꯃꯔꯣꯏꯒꯤꯗ ꯂꯦꯞꯄꯛꯑꯣ ꯑꯩꯅ ꯐꯥꯂꯦꯟ ꯍꯣꯏꯒꯤꯗ ꯂꯦꯞꯄꯛꯑꯒꯦ
ꯑ ꯂ
ꯎꯝ ꯍꯥ ꯍꯥ ꯍꯥꯟꯅꯀꯣ ꯃꯥꯗꯣ ꯌꯥꯝꯅ ꯋꯥꯡꯕ ꯆꯥꯎꯋꯦ ꯑꯗꯨꯗꯒꯤ ꯐꯤꯠꯁꯨ ꯌꯥꯝ ꯑꯣꯏꯌꯦ ꯀꯣ ꯐꯅꯤ ꯑꯝꯗꯤ ꯌꯥꯝꯅ ꯂꯣꯛꯅꯤꯡꯕ ꯑꯣꯏꯕ ꯃꯤꯑꯣ ꯑꯣꯏꯏꯌꯦꯕ ꯃꯥꯁꯦ ꯌꯦꯕꯁꯨ ꯅꯨꯡꯉꯥꯏꯌꯦ ꯑꯩꯈꯣꯏ ꯂꯥꯏꯔꯤꯛ ꯇꯝꯃꯤꯅꯦꯅꯔꯤ ꯈꯈꯤꯇꯪ ꯇꯧꯔ ꯂꯩꯗꯣꯏ ꯁꯔꯨꯛꯄꯗꯤ ꯁꯥꯟꯅ ꯈꯣꯠꯅꯕꯁꯨ ꯑꯗꯨꯝ ꯌꯦꯡꯕ ꯈꯣꯠꯄ ꯌꯥꯎ ꯃꯌꯥꯝ ꯇꯧꯕꯁꯦ ꯁꯤꯁꯤꯅ ꯐꯔꯤꯅꯦꯕ
ꯃꯤꯅ ꯌꯥꯝ ꯅꯨꯡꯁꯤꯍꯜꯂꯦ ꯕꯕꯥꯗꯤ
ꯍꯣꯏ ꯅꯨꯡꯁꯤꯍꯜꯂꯦ ꯑꯗꯨꯅ ꯑꯗꯨꯝ ꯅꯨꯡꯁꯤꯕꯗꯣ ꯍꯥꯏꯕꯗꯤ ꯃꯥꯁꯦ ꯑꯇꯣꯞꯄ ꯃꯤꯗꯩꯅ ꯃꯤ ꯍ ꯋꯥ ꯅ ꯑꯗꯣ ꯀ ꯍꯥꯏ ꯔꯣꯅꯥꯜꯗꯣ ꯃꯦꯁꯤ ꯍꯥꯏꯔꯒ ꯈꯥꯏꯗꯣꯛ ꯈꯥꯏꯗꯣꯛꯑꯒ ꯃꯨꯛꯅꯕꯩ ꯇꯥꯔꯦ ꯇꯧꯒꯗ꯭ꯔꯥ ꯑꯗꯨ ꯁꯤ ꯇꯧꯍꯟꯅꯤꯡꯕꯣ ꯑꯗꯣ ꯃꯥꯅ ꯊꯥꯏꯂꯦꯟꯒꯤꯗꯤ ꯑꯗꯨꯃꯥꯏꯅ ꯇꯧꯕꯤꯅꯕ ꯃꯤ ꯂꯩ ꯦ ꯃꯥꯒꯤꯗꯤ ꯂꯣꯏꯅ ꯅꯨꯡꯁꯤꯌꯦ ꯃꯥꯅ ꯇꯧꯕ ꯃꯥꯒꯤ ꯃꯑꯣꯡꯗꯣ
ꯃꯥꯗ ꯑꯄꯪꯕ ꯃꯁꯦꯟ ꯄꯥꯈꯜ ꯈꯠꯅꯕꯩ ꯋꯥꯅꯤ ꯑꯁꯤꯡꯕ ꯑꯩꯈꯣꯏꯅ ꯄꯪꯌꯦꯡ ꯌꯦꯡꯉꯁꯦ
ꯑꯗꯨꯅꯦ ꯑꯁꯤꯡꯕ ꯑꯩꯈꯣꯏꯅ ꯄ ꯌꯦꯡ ꯌꯦꯡꯉꯦ
ꯀꯨꯝꯍꯩ ꯑꯃꯗꯤ ꯃꯣꯏ ꯇꯧꯕꯤꯔꯤꯁꯦ
ꯃꯥꯅꯦ ꯑꯁ ꯀꯩꯅꯣ ꯂꯥꯏꯇꯤꯟꯕꯨ ꯇꯧꯕꯣ ꯕꯨꯨꯠꯄꯨ ꯊꯥꯖꯤꯟꯕꯨ ꯀꯩꯅꯣ ꯑꯁ
ꯃꯁꯤ ꯑꯩꯁꯤꯗ ꯖꯟꯇ꯭ꯔ ꯃꯟꯇ꯭ꯔꯕꯨ ꯊꯥꯖꯟꯅꯕꯅꯦ ꯀꯋꯥ
ꯃꯤꯅ ꯌꯦꯡꯁꯤꯜꯗꯦꯅ ꯐꯣꯂꯥꯛꯑꯒ ꯇꯧꯅꯦ ꯑ ꯃꯤꯅ ꯌꯦꯡꯁꯟꯕꯜꯂꯦꯅ
ꯑꯗꯨꯝꯗ ꯍꯣꯏ ꯍꯣꯏ ꯑꯗꯨꯗꯤ ꯑꯩꯁꯨ ꯊꯕꯛ ꯑꯝꯇ ꯇꯧꯒꯤ ꯏꯒꯦ ꯅꯪꯕꯨ ꯊꯕꯛ ꯇꯧꯔꯒ ꯊꯝꯃꯒꯦ ꯋꯥꯔꯤꯁꯨ ꯉꯥꯏꯍꯥꯛ ꯁꯥꯟꯅꯔꯦ ꯎꯝ ꯊꯝꯃꯦ ꯊꯝꯃꯦ ꯔ